ꯑꯣ
ꯍꯜꯂꯣ
ꯇꯥꯕ꯭ꯔꯣ
ꯇꯥꯏꯌꯦ
ꯍꯜꯂꯣ
ꯍꯜꯂꯣ ꯑꯩ ꯈꯣꯟ ꯇꯥꯗꯕ꯭ꯔꯣ ꯑꯩ ꯈꯣꯟ ꯇꯥꯕ꯭ꯔꯣ
ꯀꯥꯏꯗꯒꯤ ꯑꯣꯏꯗꯣꯏꯅꯣ ꯁꯤꯁꯇꯔꯁꯦ
ꯅꯣꯅꯦꯗꯩꯅꯦ
ꯀꯥꯏꯗꯒꯤ ꯑꯣꯏꯗꯣꯏꯅꯣ ꯁꯤꯇꯔꯁꯦ
ꯅꯪꯗꯤ
ꯈꯣꯟ ꯐꯖꯅ ꯇꯥꯗꯦꯅꯦ
ꯇꯥꯗꯕ꯭ꯔꯣ
ꯑꯣ ꯅꯦꯠꯋꯥꯛ ꯅꯨꯡꯉꯥꯏꯇꯕ ꯖꯥꯠꯂꯥ
ꯅꯦꯠꯋꯔꯇꯤ ꯐꯥꯏꯚ ꯖꯤ ꯐꯪꯉꯤꯅꯦ
ꯀꯕ
ꯐꯥꯏꯚ ꯖꯤ ꯐꯪꯉꯦ ꯍꯧꯖꯤꯛ ꯇꯔꯕꯣ ꯍꯜꯂꯣ ꯍꯜꯂꯣ
ꯀꯩꯗꯧꯔꯝꯃꯤꯅꯣ ꯁꯤꯁꯇꯔ
ꯀꯩꯝ ꯇꯧꯗꯤꯌꯦ ꯅꯪꯗꯤ
ꯀꯩꯕ
ꯀꯔꯤ ꯇꯧꯔꯤꯒꯦ
ꯀꯩꯗꯧꯔꯝꯃꯤꯅꯣ
ꯂꯦꯞꯄꯤꯌꯦ ꯇꯥꯗꯕ꯭ꯔꯣ ꯑꯩ ꯈꯣꯟ
ꯉꯁꯤꯗꯤ ꯀꯩ ꯍꯤꯟꯖꯡ ꯆꯥꯕꯤꯔꯒꯦ
ꯉꯁꯤꯁꯦ ꯑꯩꯈꯣꯏ ꯑꯩ ꯍꯋꯥꯏ ꯊꯣꯡꯕ ꯆꯥꯏꯌꯦ
ꯀꯩ ꯍꯥꯏꯅꯣ
ꯍꯋꯥꯏ ꯊꯣꯡꯕ ꯍꯋꯥꯏ ꯗꯥꯜ
ꯈꯣꯟ ꯐꯖꯅꯥ ꯇꯥꯗꯦꯅꯦ
ꯀꯩꯗꯧꯔꯥꯖꯥꯠꯂꯣ ꯑꯩꯗꯤ ꯅꯪꯒꯣꯟ ꯐꯖꯅ ꯇꯥꯏꯌꯦ ꯍꯜꯂꯣ ꯍꯜꯂꯣ
ꯍꯜꯂꯣ
ꯍꯜꯂꯣ
ꯍꯜꯂꯣ
ꯍꯜꯂꯣ
ꯍꯜꯂꯣ
ꯍꯜꯂꯣ
ꯇꯥꯕ꯭ꯔꯣ
ꯑꯧ ꯇꯥꯏꯌꯦ ꯅꯪ ꯈꯣꯟ ꯑꯩ ꯀꯣꯟ ꯇꯥꯗꯕ꯭ꯔꯣ ꯅꯪ ꯈꯣꯟ ꯇꯥꯏꯌꯦ
ꯀꯣꯟ ꯁꯤ ꯆꯣꯏ ꯈꯣꯟꯁꯤ ꯐꯖꯅ ꯇꯥꯗꯤꯅꯦ
ꯀꯩꯗꯧꯔꯣꯖꯥꯂꯣ ꯑꯩ ꯀꯦꯝ ꯅꯝꯃꯝꯗꯦꯗꯅꯣ
ꯅꯦꯠꯋꯥꯛ ꯅꯨꯡꯉꯥꯏꯇꯕꯖꯥꯠꯂ
ꯇꯥꯔꯕꯣ ꯍꯜꯂꯣ ꯍꯜꯂꯣ ꯍꯜꯂꯣ
ꯆꯤꯁꯔꯤꯒ ꯀ ꯍꯣꯅ ꯕꯤꯔꯤꯌꯦ
ꯑꯗꯨꯝ ꯄꯪꯂꯩ ꯂꯩꯔꯦꯗ ꯀꯩꯝ ꯇꯧꯗꯦ ꯑꯗꯨꯝ ꯂꯩꯌꯦ ꯀꯩꯝ ꯍꯣꯠꯅꯗꯤꯌꯦ ꯀꯣꯂꯦꯖ ꯆꯠꯊꯔꯤꯑ ꯍꯜꯂꯣ ꯇꯥꯕ꯭ꯔꯣ ꯍꯥꯕ꯭ꯔꯣꯕ꯭ꯔꯣ ꯀꯌꯥꯣꯂ ꯍꯜꯂꯣ
ꯍꯜꯂꯣ
ꯑꯩ ꯀꯣꯟ ꯇꯥꯗꯕ꯭ꯔꯣ ꯍꯜꯂꯣ ꯑꯩ ꯀꯣꯟ ꯇꯥꯗꯕ꯭ꯔꯣ
ꯑꯥ ꯇꯥꯕ꯭ꯔꯣ
ꯑꯧ ꯇꯥꯏꯌꯦ ꯇꯥꯔꯕꯣ
ꯑꯣ ꯀꯣꯟ ꯐꯖꯅ ꯇꯥꯗꯕ
ꯍꯧꯖꯤꯛꯇꯤ ꯇꯥꯔꯕꯣ
ꯀꯗꯥꯥꯏꯗꯒꯤꯅꯣ ꯁꯤꯁꯇꯔꯁꯦ
ꯅꯣꯅꯦꯗꯩꯅꯦ
ꯍꯥꯥ
ꯇꯥꯔꯕꯣ
ꯍꯜꯂꯣ
ꯍꯜꯂꯣ ꯇꯥꯗ꯭ꯔꯦ ꯊꯝꯃꯒꯦꯀꯣ ꯑꯃꯨꯛ ꯇꯧꯔꯛꯀꯦ